ꯇꯥꯔꯕꯣ
ꯇꯥꯏ ꯇꯥꯏ
ꯑꯣ ꯀꯩꯗꯧꯔꯃꯤꯅꯣ ꯄꯣꯊꯥꯔꯤꯕ ꯑꯗꯨꯝ
ꯑ ꯇꯔꯤꯑꯦ ꯍꯪꯗ
ꯑꯩ ꯀꯀꯥꯒꯔ ꯀꯥꯀꯥꯒꯥꯔꯣ ꯏꯇꯣꯟꯇꯔꯣ
ꯏꯇꯣꯝꯗꯅꯦ
ꯑꯩ ꯊꯥꯖꯗꯦꯗ ꯀꯀꯥ ꯌꯥꯎꯔꯝꯗꯧ ꯃꯥꯜꯂꯦꯗ
ꯖ ꯊꯖ꯭ꯔ ꯊꯥꯖꯔꯣꯏꯗ꯭ꯔꯥ ꯅꯪꯒꯤ
ꯃꯥꯅ
ꯎꯝ
ꯑꯩꯗꯤ ꯏꯇꯣꯝꯇ ꯂꯩꯇꯦꯗ ꯂꯩꯁꯥꯕꯤ ꯃꯌꯥꯝ ꯌꯥꯎꯋꯦ
ꯅꯪꯗꯤꯀꯣ
ꯑꯥꯎ
ꯑꯩꯗꯤ ꯈꯪꯉꯦꯕ ꯅꯪ ꯂꯩꯁꯥꯕꯤ ꯃꯌꯥꯝꯒ ꯂꯩꯃꯤꯟꯅꯕꯗꯣ
ꯃꯁꯛ ꯈꯨꯕ ꯈꯨꯕꯖ ꯐꯖꯖꯥꯠꯅꯤ ꯑꯩꯗꯣ ꯑꯩꯗꯣ
ꯑꯥ
ꯗꯨꯀꯥꯟꯗ ꯑꯆꯥꯄꯣꯠ ꯂꯩꯕ ꯆꯠꯄ
ꯗꯨꯀꯥꯟꯗ
ꯑ ꯑꯗꯨꯗ ꯂꯣꯏ ꯇꯥꯟꯅꯔꯛꯏꯅꯦ ꯃꯣꯏ ꯃꯉꯥ
ꯑꯁ ꯅꯪ ꯃꯛ ꯀꯨꯝꯕꯥ ꯎꯞꯇꯕ꯭ꯔꯥ
ꯑꯩ ꯎꯄꯧꯗ꯭ꯔꯦ ꯑꯆꯥꯄꯣꯠ ꯂꯩꯕꯗ ꯑꯗꯣ ꯑꯩꯒꯤ ꯏꯔꯥꯟꯂꯕ
ꯅꯪ ꯅꯪ ꯑꯆꯥꯄꯣꯠ ꯂꯩꯅꯤꯡꯉꯥꯏꯗꯤ ꯄꯩꯁꯥ ꯂꯩꯔꯒ ꯃꯥꯛꯁ ꯂꯩꯅꯤꯡꯉꯥꯏꯗꯤ ꯄꯩꯁꯥ ꯌꯥꯎꯗ꯭ꯔꯕꯣ
ꯃꯁꯇꯣ ꯂꯩꯍꯧꯗ꯭ꯔꯦꯕ ꯑꯗꯨ ꯍꯧꯖꯤꯛ ꯃꯣꯏ ꯃꯉꯥꯅꯅꯤ ꯄꯨꯜꯂꯞ ꯁꯪꯉ ꯂꯩ ꯑꯩ ꯅꯪ ꯑꯝꯇ ꯀꯜ ꯅꯠꯇꯦ ꯅꯪꯪ ꯅꯪ ꯅꯪꯅ ꯂꯥꯛꯑ ꯀꯟꯗ ꯌꯥꯔꯔꯣꯏ
ꯑꯩꯁꯨ ꯃꯁꯛ ꯐꯖꯃꯟꯗꯅ ꯊꯣꯛꯄ ꯌꯥꯗꯦꯕ ꯂꯩꯀꯥꯏꯗ
ꯑꯦ ꯀꯩꯁꯨ ꯇꯧꯔꯣꯏꯗꯔꯦ ꯀꯅꯥꯅ ꯏꯁ ꯏꯊꯤꯒ ꯊꯤꯒꯩ
ꯑꯗꯤ ꯅꯪꯗꯤꯗꯤ ꯂꯩꯁꯕꯤꯅ ꯇꯥꯟꯅꯩꯀꯣ ꯑꯩꯗꯤ ꯍꯦꯛ ꯊꯣꯛꯄꯗ ꯁꯦꯂꯤꯕꯔ꯭ꯤꯇꯤ ꯈꯣꯏꯅꯥ ꯑꯩꯕꯨ ꯇꯥꯟꯅꯥꯕꯅ ꯐꯤꯂꯝ ꯐꯤꯂꯝ ꯐꯤꯂꯝꯗ ꯌꯥꯎ ꯌꯥꯎꯅꯀꯣ ꯋꯥꯟ ꯍꯥꯏꯗ ꯇꯔꯂꯦ ꯋꯥ ꯑꯗꯨꯒꯝꯕꯗꯨ
ꯑꯩ ꯈꯪꯉꯦꯗ ꯅꯪ ꯊꯣꯛꯄꯗ ꯃꯣꯏ ꯀꯀꯥꯒꯨꯝꯕ ꯄꯨꯄꯨꯒꯨꯝꯕꯅ ꯌꯥꯝ ꯇꯥꯟꯅꯩ ꯍꯥꯏꯅ
ꯍꯣꯏ ꯑꯗꯨꯗꯤ ꯑꯗꯨꯒꯤꯅꯦꯚ ꯑꯩꯖꯣꯔꯄꯥꯟ ꯊꯣꯛꯣꯛꯅꯤꯡꯗꯕꯗꯣ
ꯑꯧ ꯑꯩꯁ ꯑꯗꯨꯗꯩ ꯀꯃꯥꯏꯅ ꯇꯧꯗꯕ ꯃꯣꯏ ꯃꯉꯥꯅ ꯐꯨꯈ꯭ꯔꯅꯤ
ꯅꯪ ꯆꯦꯜꯂꯣ
ꯌꯥꯗ꯭ꯔꯦ ꯑꯃꯅ ꯃꯈꯣꯡ ꯐꯥꯔꯦ ꯑꯃꯅ ꯃꯈꯨꯠ ꯐꯥꯔꯦ
ꯑꯥ ꯑꯗꯨꯗꯤ ꯅꯪ ꯀꯔꯝꯝꯕ ꯋꯥꯔꯤ ꯁꯥꯟꯅꯕ꯭ꯔꯣ ꯍꯧꯖꯤꯛ
ꯎꯝ ꯍꯧꯖꯤꯛ ꯑꯩ ꯆꯤꯟꯅ ꯈꯛꯅꯤ ꯋꯥꯔꯤ ꯁꯥꯟꯅꯔꯤꯁꯦ
ꯑꯣ ꯅꯪ ꯌꯥꯝ ꯀꯜꯂꯦ ꯑꯗꯨꯗꯤ
ꯎꯝ ꯃꯣꯏꯗꯣ ꯑꯩꯅꯅꯦ ꯀꯗꯔ ꯇꯧꯔꯒ ꯇꯨꯃꯟꯒꯔꯦ
ꯑꯥ
ꯎꯝ ꯑꯗꯨꯒ ꯑꯩ ꯅꯀꯟꯗ ꯇꯨꯃꯤꯟꯅ ꯁꯥꯟꯅꯔꯤꯅꯦ
ꯑꯁ
ꯃꯣꯏꯅ ꯈꯪꯉꯗꯤ ꯐꯨꯗꯣꯏꯅꯤꯗ
ꯑꯁ ꯐꯨꯅꯕ ꯍꯣꯠꯅꯧ ꯅꯪꯁꯨ
ꯎꯝ
ꯅꯪ ꯕꯨꯛꯁꯦ ꯆꯅꯥꯕ ꯍꯥꯏꯇꯦ ꯅꯪꯗꯤ
ꯀꯩꯕꯥ
ꯕꯣꯛꯁꯤꯟ ꯕꯣꯀꯁꯤꯡꯅ ꯐꯨꯔꯣ ꯃꯣꯏꯕꯨ ꯀꯤꯟ ꯊꯤꯂꯣ ꯃꯣꯏ
ꯑꯎ ꯑꯦ ꯇꯤꯟ ꯊꯤꯟꯕ ꯌꯥꯔꯣꯏ ꯀꯞꯄ ꯌꯥꯗꯦ ꯃꯣꯏꯁꯨ ꯃꯁꯛ ꯐꯖꯩꯌꯦ ꯐꯨꯕ ꯌꯥꯗꯤꯌꯦ
ꯅꯪꯗꯤ ꯅꯪꯁꯨ ꯐꯖꯔꯦ ꯅꯪꯕꯨ ꯇꯥꯟꯅꯔꯤꯕ ꯃꯤ ꯃꯤꯁꯤꯡꯁꯨ ꯃꯁꯛ ꯐꯖꯔꯦ ꯕꯦꯔꯥꯅꯤ ꯅꯪꯒꯤꯖꯨ
ꯎꯝ ꯍꯌꯦꯡꯋꯥꯏ ꯏꯆꯥꯈꯩꯗꯨꯁꯨ ꯂꯣꯏ ꯐꯖꯗꯦ
ꯑꯁ ꯏꯀꯥꯏꯀꯣ
ꯑꯦ ꯀꯩꯒꯤ ꯏꯀꯥꯎꯗꯨꯏꯅꯣ ꯑꯁꯦꯡꯕ ꯍꯥꯏꯔꯒ ꯑꯗꯣ ꯅꯪꯗꯤ ꯁꯛ ꯈꯔ ꯊꯤꯕꯅꯤꯅ ꯃꯁꯛ ꯐꯖꯕ ꯅꯨꯄꯥꯜ ꯂꯧꯀꯣ ꯅꯠꯇ꯭ꯔꯗꯤ ꯅꯆꯥꯗꯣ ꯊꯤꯒꯅꯤ
ꯅꯠꯇꯦ ꯑꯩꯈꯣꯏꯗꯤ ꯃꯁ ꯐꯖ ꯃꯁꯛ ꯊꯤꯕꯅꯤꯅ ꯃꯁꯛ ꯐꯖꯕ ꯃꯤꯅꯁꯨ ꯀꯅꯥ ꯀꯔꯝꯍꯥꯏꯅ ꯑꯩꯕꯨ ꯄꯥꯝꯗꯣꯏꯅꯣ ꯑꯩꯗꯤꯀꯣ ꯑꯩꯗꯤ ꯃꯁꯛ ꯊꯤꯕꯅꯤꯅ ꯃꯁꯛ ꯊꯤꯕ ꯅꯨꯄꯥꯅ ꯑꯩꯕꯨꯁꯨ ꯇꯥꯟꯕꯤꯅꯤꯕꯥ ꯈꯪꯕ꯭ꯔꯥ
ꯑꯩ ꯑꯗꯨꯗꯤ ꯏꯁ ꯍꯌꯦꯡꯋꯥꯏ ꯅꯪꯒꯤ ꯅꯖꯥꯗꯨꯗꯤ ꯌꯦꯡꯕ ꯌꯥꯔꯔꯣꯏꯗ
ꯑꯁ ꯀꯖꯩꯗꯒꯤꯅꯣ ꯏꯆꯥꯁꯤꯡꯗꯤ ꯌꯥꯝ ꯐꯖꯔꯒꯅꯤ ꯑꯗꯨꯗꯤ ꯑꯗꯧ ꯇꯧꯒꯅꯤ
ꯏꯁ ꯍꯣꯏ ꯑꯗꯨꯕꯨꯗꯤ ꯐꯩ ꯑꯗꯨ ꯑꯁꯦꯡꯕꯒꯤ ꯄꯣꯑꯗꯤ ꯌꯥꯔꯔꯣꯏꯕ
ꯑꯁ ꯐꯣꯔꯦꯟ ꯑꯩꯒꯤ ꯏꯆꯥꯗꯤ ꯐꯣꯔꯦꯟ ꯃꯆꯥ ꯃꯥꯟꯒꯅꯤꯕ ꯈꯪꯕ꯭ꯔꯥ ꯑꯐ ꯑꯐꯤꯀꯥꯗꯒꯤ ꯄꯨꯔꯛꯄ ꯑꯉꯥꯡꯁꯤꯡ ꯃꯟꯒꯅꯦꯕ
ꯑꯥꯎ ꯑꯐꯔ꯭ꯤꯀꯗꯩꯩ ꯄꯨꯔꯛꯄꯥ ꯑꯉꯥꯡꯁꯤꯡ
ꯍ ꯎꯝ
ꯑꯗꯨꯗꯩꯩ ꯀꯨꯆꯨꯒ ꯃꯨꯔꯒ ꯂꯪꯗꯣꯏꯅꯤꯅꯦ ꯅꯨꯡ ꯇꯒꯥꯁꯔ
ꯑꯩꯈꯣꯏ ꯑꯩꯈꯣꯏ ꯑꯩꯈꯣꯏ ꯀꯆꯨꯗꯤ ꯃꯨꯗꯦꯕ
ꯎꯝ ꯂꯪꯕ꯭ꯔꯥ
ꯎꯝ ꯑꯩꯈꯣꯏꯗꯤ ꯍꯪꯒꯥꯝ ꯃꯆꯨ ꯃꯥꯜꯂꯦ ꯑꯩꯈꯣꯏꯗꯤ
ꯑꯣ ꯃꯨꯔꯒ ꯂꯪꯕꯗꯣ
ꯍꯣꯏ ꯃꯄꯥꯟ ꯊꯣꯛꯄ ꯀꯥꯟꯗ ꯁꯥꯏꯅꯤꯡ ꯂꯩꯕꯗꯣ ꯑꯩꯈꯣꯏꯗꯤ ꯈꯪꯕ꯭ꯔꯥ
ꯍꯣꯏ ꯍꯣꯏ ꯍꯣꯏ ꯍꯨꯃꯥꯡꯒ ꯇꯥꯔꯒꯗꯤ ꯂꯪꯕꯅꯦꯍꯦ
ꯑꯁ ꯅꯪ ꯍꯦꯄꯤꯗꯦꯟꯠꯇꯣ ꯈꯪꯕ꯭ꯔꯥ
ꯑꯥꯎ
ꯍꯦꯐꯗꯦꯟ ꯆꯤꯡꯒꯝꯗꯣ ꯑꯗꯨꯒꯨꯝꯕꯅꯦꯕ ꯑꯩꯈꯣꯏꯗꯤ ꯃꯨꯔꯁꯨ ꯌꯥꯏꯗꯤ ꯉꯥꯎꯔꯛ ꯉꯕꯀꯣ ꯑꯗꯨꯒ ꯅꯨꯡꯁꯥꯗ ꯊ ꯊꯣꯛꯄ ꯀꯥꯟꯗ ꯗꯥꯏꯃꯟꯒꯨꯝꯅ ꯑꯁ
ꯑ ꯍꯣꯏ
ꯌꯦꯡꯉꯨꯕ ꯈꯨꯗꯡ ꯃꯤꯠ ꯊꯨꯞꯄꯦ ꯃꯤꯠ ꯊꯨꯞꯄꯦꯅ ꯍꯥꯏꯌꯦꯕ
ꯑꯣ ꯍꯣ ꯍꯥꯏꯗꯤ ꯃꯌꯥꯛꯇꯣ ꯍꯥꯏꯗꯤ ꯑꯇꯩ ꯖꯒꯥꯗꯤ ꯂꯣꯏ ꯃꯨꯔꯕꯅꯤꯅ ꯌꯥꯒꯨꯝꯕ ꯋꯥ ꯉꯥꯡꯕꯗ ꯌꯥꯒ ꯃꯤꯠ ꯈꯤꯇꯪ ꯎꯔꯗꯧꯅ ꯉꯧꯔꯒ
ꯍꯣꯏ
ꯑꯗꯨꯗ ꯍꯥꯏꯗꯤ ꯃꯥꯒꯤ ꯑꯗꯨꯗꯅꯦꯕ ꯃꯌꯥꯝꯅ ꯃꯤꯊꯛꯏꯁꯦ ꯃꯌꯥꯒ ꯃꯃꯤꯠꯀꯥꯁꯤꯗ
ꯑꯥ ꯑꯗꯨꯒ ꯃꯤ ꯃꯌꯥꯝꯗꯤ ꯑꯩꯕꯨ ꯕ꯭ꯂꯦꯛ ꯕ꯭ꯌꯨꯇꯤ ꯕ꯭ꯂꯦꯛ ꯕ꯭ꯌꯨꯇꯤꯅ ꯀꯧꯋꯦꯕ
ꯎꯝ ꯑꯩꯁ ꯑꯗꯨꯗꯤ ꯑꯩꯁꯨ ꯅꯣꯡꯃ ꯌꯦꯡꯕ ꯀꯞ ꯂꯩꯗ
ꯀ ꯀꯧꯕ꯭ꯔꯥ ꯃꯤ ꯃꯌꯥꯝ ꯅꯁꯤ ꯅꯪꯕꯨ ꯑꯃꯨꯔꯥꯏ ꯀꯧꯕ꯭ꯔꯥ ꯅꯪꯁꯨ ꯑꯃꯨꯕ꯭ꯔ ꯍꯥꯏꯅ ꯗꯁ ꯃꯃꯦꯟ ꯑꯦ
ꯑꯧ
ꯑꯣ ꯑꯩꯗꯤ ꯗꯥ ꯕꯦꯠꯃꯦꯟꯠꯔꯅ ꯈꯜꯂꯒ
ꯑꯦ ꯦꯠ ꯃꯦꯍꯟꯠꯈꯣꯏꯗꯤ ꯗ ꯄꯥꯗ
ꯑꯩꯈꯣꯏꯗꯤ ꯃꯔꯛ ꯃꯔꯛꯇꯗꯤ ꯑꯣꯟꯗꯔ ꯋꯨꯃꯦꯦꯟꯟꯅꯁꯨ ꯀꯧꯋꯛꯏ ꯃꯤꯅ
ꯋꯥꯎ
ꯑ ꯑꯩꯗꯤ ꯃꯔꯛ ꯃꯔꯛꯇ ꯊꯣꯛꯄꯅꯤꯗ ꯃꯄꯥꯜꯗ
ꯎꯝ
ꯎꯝ
ꯍꯅꯦ ꯀꯩꯅꯣꯗꯤ ꯅꯣꯏꯗꯤ ꯀꯩꯕ ꯊꯔꯣ ꯊꯝꯕꯥꯜꯒꯗꯤ ꯐꯣꯇꯣ ꯀꯥꯞꯄ ꯆꯠꯇ꯭ꯔꯣ
ꯀꯔꯤꯌꯦꯕ
ꯑꯃ ꯊꯔꯣꯒ ꯄꯥꯠꯀꯨꯝꯕꯗ ꯊꯔꯣꯒꯨꯝꯕ ꯊꯝꯕꯥꯜꯒꯨꯝꯕꯒ ꯈꯨꯠꯅꯒ ꯄꯥꯏꯔꯒ ꯐꯣꯇꯣ ꯀꯥꯞꯄꯗ ꯅꯨꯄꯤ ꯅꯨꯄꯥ ꯌꯥꯝꯅ
ꯑꯁ ꯑꯩꯈꯣꯏ ꯑꯗꯨꯒꯨꯝꯕ ꯊꯣꯛꯄ ꯌꯥꯗꯦꯗ
ꯀꯩꯒꯤ
ꯈꯣꯏꯗꯤ ꯃꯁꯁꯦ ꯑꯩꯈꯣꯏꯗꯤ ꯃꯁꯝ ꯃꯁꯛ ꯐꯖꯥꯃꯟꯕꯒꯤꯀꯣ ꯊꯣꯛꯄ ꯌꯥꯗꯦꯕ
ꯑꯦ ꯑꯗꯨ ꯇꯨꯃꯤꯟꯅ ꯆꯠꯂꯨ ꯀꯩꯅꯣ ꯃꯝꯃꯤꯀꯥꯟꯗ ꯃꯤ ꯃꯤ ꯂꯣꯏ ꯇꯨꯝꯅꯔꯤꯀꯥꯟꯗ ꯆꯠꯄ ꯌꯥꯏ ꯀꯩꯅꯣ
ꯑꯩꯈꯣꯏ ꯃꯄꯥꯟ ꯊꯣꯛꯅꯤꯡꯉꯥꯏꯀꯣ ꯒꯕꯔꯃꯦꯟꯅ ꯑꯌꯥꯕ ꯄꯤꯗꯦꯕ ꯑꯩꯈꯣꯏ ꯃꯁꯛ ꯐꯖꯕ ꯃꯤꯁꯦ
ꯑꯣ ꯐꯩꯅꯦ ꯑꯗꯨꯗꯤ ꯊꯣꯔꯎꯔꯣ ꯑꯗꯨꯗꯤ
ꯃꯄꯥꯟ ꯊꯣꯛꯑꯦꯅ ꯅꯔꯦꯟꯗ꯭ꯔ ꯃꯣꯗꯤꯅ ꯈꯪꯉꯥꯗꯤ ꯂꯣꯏꯔꯦ ꯑꯩ
ꯑꯦ ꯏꯁ ꯅꯪ ꯄꯨꯄꯨꯗꯨꯅ ꯅꯥꯉꯣꯟꯗ ꯉꯥꯎꯔꯛꯇꯣꯏꯔꯕ ꯆꯂꯣ
ꯑꯁ ꯑꯩꯒꯤ ꯑꯩꯒꯤ ꯄꯨꯄꯨꯗꯨꯅ ꯑꯩ ꯀꯤꯌꯦꯕ
ꯑꯩ ꯅꯪ ꯄꯨꯄꯨꯗꯨꯅ ꯉꯥꯎꯔꯕ ꯇꯜꯂꯦꯗ ꯃꯤ ꯂꯩꯁꯥꯕꯤꯗꯤ ꯄꯥꯈꯪꯅ ꯉꯥꯎꯔꯛꯀꯗ꯭ꯔꯥ ꯍꯥꯏꯔꯒ ꯄꯨꯄꯨ ꯑꯣꯏꯅ ꯀꯤ ꯂꯩꯔꯦ ꯅꯪ
ꯅꯪꯗꯤ ꯅꯪꯒꯤ ꯅꯥꯅꯦꯝꯕꯣꯛꯇꯣ ꯀꯤꯗꯕ꯭ꯔꯥ
ꯑꯩꯈꯣꯏ ꯑꯕꯣꯛ ꯀꯤꯗꯦ
ꯀꯤꯗꯦ
ꯑꯩꯈꯣꯏꯗꯤ ꯑꯕꯣꯛꯅꯁꯨ ꯉꯥꯡꯕꯤꯗꯦ ꯑꯩꯈꯣꯏꯗꯤ ꯂꯩꯁꯥꯕꯤꯅ ꯅꯪ ꯂꯣꯏꯅ ꯇꯥꯟꯅꯔ ꯂꯩꯔꯦ
ꯑꯥ ꯑꯗꯨ ꯌꯥꯗ꯭ꯔꯦ ꯅꯪ ꯑꯗꯨꯗꯤ ꯅꯪ ꯃꯤ ꯑꯣꯏꯔꯔꯣꯏ
ꯑꯦ ꯀꯩꯅꯩꯅꯣꯅꯦ ꯅꯥꯀꯟꯗ ꯂꯩꯔꯤ ꯇꯨꯝꯃꯤꯁꯤꯡꯁꯤꯅ ꯋꯥꯔꯤ ꯁꯥꯖꯦ ꯋꯥꯔꯤ ꯁꯥꯖꯦꯅ ꯇꯝꯕ ꯋꯥꯔꯤꯗꯤ ꯁꯔꯕ ꯑꯃ ꯇꯧꯂꯔ ꯅ
ꯕꯦꯔꯥꯅꯦ ꯑꯗꯨꯗꯤ ꯅꯪ
ꯎꯝ ꯃꯣꯏꯁꯨ ꯕꯦꯔꯥ ꯌꯥꯝ ꯈꯠꯂꯦ ꯃꯣꯏꯁꯤꯡꯁꯤ ꯀꯗꯥꯥꯏꯗ ꯑꯩꯅ ꯒ꯭ꯌꯥꯟ
ꯅꯪꯅ ꯅꯪꯅ ꯈꯠꯄ꯭ꯔꯥ ꯃꯣꯏꯅ ꯈꯠꯄ꯭ꯔꯥ ꯍꯥꯏꯗꯤ ꯈꯪꯗꯦꯀꯣ
ꯑꯦ ꯃꯣꯏꯅ ꯀꯛꯄꯅꯦꯍꯦ ꯑꯃꯅꯧꯕ ꯃꯈꯨꯠꯁꯤꯡꯤꯡ ꯑꯃꯅꯧꯕ ꯃꯈꯣꯡꯁꯤꯡꯤꯡ ꯇꯧꯔꯒ
ꯎꯝ
ꯀꯩꯒꯤꯅꯣ ꯈꯪꯗꯦ ꯅꯨꯄꯤꯁꯤꯡꯁꯦ ꯁꯨꯃꯥꯏꯅ ꯂꯣꯏꯅ ꯈꯠꯄ꯭ꯔꯣ
ꯀꯔꯤꯠ
ꯅꯨꯄꯤꯁꯤꯡꯁꯤ ꯁꯨꯃꯥꯏꯅ ꯂꯣꯏꯈꯠꯇ꯭ꯔꯕ ꯅꯪꯁꯨ
ꯈꯪꯗꯦ ꯑꯩꯗꯤ ꯅꯨꯄꯤ ꯅꯠꯇꯦꯅ
ꯏꯁ ꯀꯩꯒꯤ ꯍꯣꯃꯣꯔꯣ
ꯑꯁꯨꯝ ꯃꯨ ꯅꯠꯇꯦ ꯑꯩꯈꯣꯏꯗꯤ
ꯇꯕꯣꯏ
ꯑꯩꯈꯣꯏꯁꯨꯦ ꯅꯨꯃꯤꯠ ꯂꯩꯅꯦ
ꯑꯥꯎ ꯑꯦꯐ ꯕꯤꯗꯗꯤ ꯃꯃꯤꯠ ꯌꯥꯝꯝꯦ
ꯑꯈꯗꯤꯨ ꯃꯤ ꯂꯩꯒꯅꯤ ꯃꯤ ꯅꯠꯇꯦ
ꯑꯣ ꯅꯨꯃꯤ ꯂꯗꯤ ꯃ ꯀ ꯃ ꯀꯩꯣꯜ
ꯑꯩꯈꯣꯏꯗꯤ ꯃꯄꯥꯟꯗꯒꯤ ꯂꯥꯛꯄ ꯅꯨꯃꯤꯠ ꯂꯩ
ꯃꯥꯅꯤ ꯃꯥꯅꯤ ꯑꯗꯨ ꯈꯪꯗꯦ ꯅꯨꯄꯤꯁꯤꯡ ꯁꯨꯃꯥꯏꯅ ꯈꯠꯄ꯭ꯔꯥ ꯈꯪꯗꯦ
ꯑꯁ
ꯑꯩꯅꯗꯗ ꯌꯥꯝꯨ ꯑꯩꯅꯗꯗꯨ ꯂ ꯄꯤꯒ
ꯑꯩꯗꯤ ꯑꯩꯗꯤ ꯏꯁꯤꯡ ꯃꯅꯨꯡꯗ ꯍꯤꯡꯕꯅꯦꯕ ꯅꯨꯃꯤꯗꯥꯡꯗꯗꯤ ꯎꯝ
ꯑꯣ ꯑꯗꯨꯗꯤ ꯏꯁꯤꯡ ꯃꯅꯨꯡꯗꯗꯤ ꯀꯩꯀꯩ ꯖꯤꯕ ꯂꯩꯍꯧꯋꯦ
ꯃꯥꯅꯨꯡꯗꯗꯤꯀꯣ
ꯑꯣ
ꯑꯩꯒꯤ ꯑꯩꯒꯤ ꯑꯩꯒꯤ ꯄ꯭ꯔꯤꯊꯤꯕꯤꯗꯤ ꯃꯤ ꯑꯇꯣꯞꯄꯗꯒ ꯃꯤ ꯑꯇꯣꯞꯄꯗꯒꯤ ꯍꯦꯟꯅ ꯇꯣꯡꯉꯥꯜꯂꯦꯕ ꯁꯥ ꯉꯥꯒꯨꯝꯕ ꯀꯔꯤꯁꯨ ꯂꯩꯇꯦ
ꯑꯥ
ꯑꯩꯒꯤꯗꯤꯀꯣ ꯂꯥꯏ ꯃꯆꯥ ꯃꯆꯥ ꯂꯩꯌꯦꯦ
ꯑꯇꯩꯗꯤ
ꯑꯩꯒ ꯑꯩꯒꯨꯝꯅ ꯐꯥꯖꯕ ꯃꯤ ꯌꯥꯝ ꯂꯩꯌꯦꯕ ꯃꯣꯏꯁꯤꯡꯒꯤ ꯃꯅꯨꯡꯗꯁꯨ
ꯅꯪꯒꯨꯝꯅ ꯐꯖꯕ꯭ꯔꯣ ꯅꯪꯒꯨꯝꯅ ꯊꯤꯕ꯭ꯔꯣ
ꯑꯁ ꯑꯩꯒꯨꯝꯅ ꯐꯖꯕꯅꯦ ꯅꯪ ꯅꯪ ꯑꯩꯕꯨꯀꯔ ꯅꯪ ꯑꯩꯕꯨ ꯀꯔꯦꯝ ꯅꯥꯒꯅꯨꯀꯣ
ꯑꯦ ꯀꯩꯅꯣꯅꯦ ꯀꯔꯤꯝꯅꯕ ꯅꯠꯇꯦ ꯑꯁꯦꯡꯕ ꯍꯥꯏ ꯁꯥꯎꯕ꯭ꯔ ꯀꯩꯅꯣꯅꯦꯅꯦ
ꯑꯩ ꯨꯝꯅ ꯇ ꯑꯏ ꯄꯨꯖꯗꯅꯤ
ꯑꯩꯁ ꯑꯗꯨꯗꯤ ꯑꯝꯇ ꯌꯦꯡꯕ ꯂꯥꯛꯇꯥꯔꯦꯅꯦ ꯅꯦꯅꯦ
ꯑꯩꯒꯤ ꯑꯩꯒꯤ ꯏꯁꯥꯃꯛꯁꯨ ꯒꯣꯜꯅ ꯁꯥꯕ
ꯎꯝ
ꯑꯥ
ꯑꯗꯩꯗꯤ
ꯀꯕ
ꯑꯇꯣꯄꯗꯤ
ꯑ ꯇꯣꯞꯄꯗꯤ ꯑ ꯇꯣꯞꯄꯗꯤ ꯎꯝ ꯇꯤ ꯂꯥꯏꯈꯨꯝꯕꯤꯁꯨ ꯌꯥꯝ ꯂꯩꯌꯦ
ꯑꯦ ꯁꯥꯏꯅꯗꯤ ꯇꯤꯔꯥꯈꯨꯝꯕꯤ ꯃꯆꯪ ꯃꯆꯪꯒ ꯄꯣꯝꯃꯒ
ꯑꯗꯨꯗ ꯑꯣꯏꯁꯨ ꯇꯤꯂꯛ ꯑꯗꯨ ꯎꯔꯁꯨꯀ ꯍꯥꯏꯀꯤ ꯇꯤꯂꯛ ꯀꯨꯝꯃꯣꯏꯗꯤ ꯃꯤꯉꯣꯟꯅ ꯆ ꯑ ꯃꯤꯉꯣꯟꯗꯗꯤ ꯌꯥꯝ ꯐꯥꯕꯅꯤꯅꯦ
ꯎꯝ ꯑꯗꯨ ꯅꯦꯅꯦꯗꯤ ꯀꯩ ꯀꯩ ꯌꯦꯟꯖꯥꯡꯅ ꯆꯥꯕ ꯄꯥꯝꯒꯦ
ꯀꯔꯤ ꯍꯥꯏꯕ
ꯀꯔꯤ ꯏꯟꯁꯥꯡꯅ ꯍꯦꯟꯅ ꯀꯔꯤ ꯌꯦꯟꯁꯥꯡꯅ ꯍꯦꯟꯅ ꯆꯥꯕ ꯄꯥꯝꯒꯦ ꯍꯥꯏꯕ
ꯑꯩꯈꯣꯏꯗꯤ ꯏꯁꯤꯡꯒꯤ ꯖꯤꯕꯥꯅꯤꯅ ꯉꯥ ꯆꯥꯕ ꯄꯥꯝꯃꯦ
ꯎꯝ ꯐꯌꯦ ꯐꯩꯌꯦ ꯏꯁꯤꯡꯒꯤꯁꯤꯕꯅꯤꯅ ꯑꯩꯅ ꯈꯜꯂꯤꯜꯂꯤꯅꯤ ꯃꯁꯛꯁꯤ ꯉꯧꯊ꯭ꯔꯣꯛ ꯃꯨꯏ
ꯑꯁ ꯑꯗꯨ ꯅꯠꯇꯦꯕ ꯉꯧꯔ ꯉꯧꯔꯒ ꯐꯖꯕꯅꯦ ꯑꯩ ꯍꯣꯏꯗꯤ
ꯎꯝ ꯉꯧꯔ ꯉꯧꯔꯣ ꯃꯨꯗ
ꯑꯗꯨꯕꯨ ꯀꯔꯤꯅꯣꯅꯦ ꯅꯪꯁꯨ
ꯀꯩꯅꯩꯅꯣꯕꯤꯗ ꯇ ꯉꯃꯨ ꯎꯕꯤꯗ ꯇ
ꯀꯔꯤ ꯉꯝꯃꯣꯅꯣ ꯉꯝꯃꯣ ꯅꯠꯇꯦ ꯑꯩꯈꯣꯏꯗꯤ ꯉꯟꯅꯨꯅꯦ ꯑꯩꯈꯣꯏꯗꯤ
ꯉꯃꯨ ꯉꯥꯃꯨꯒꯤꯗ ꯑꯗꯨ ꯊ꯭ꯔꯣ ꯉꯔ ꯉꯃꯨꯔꯦ ꯗꯒ ꯂꯪꯒꯗ
ꯑꯗꯨ ꯅꯠꯇꯦꯕ
ꯀꯔꯝꯕ ꯑꯣ ꯑꯃ ꯉꯥꯅꯨꯗ ꯃ ꯁꯨꯄꯃꯨꯕꯗꯣ
ꯑꯁ ꯉꯧꯔꯛ ꯉꯨꯍꯕꯗꯣ
ꯑꯣ ꯑꯗꯨꯗꯤ ꯑꯗꯨꯗꯤ ꯌꯥꯝ ꯐꯖꯕꯅꯤꯅꯦ ꯑ ꯑꯗꯨ ꯑꯗꯨꯗꯤꯄꯖꯅ
ꯃꯌꯥꯝ ꯐꯖꯕꯅꯦ ꯑꯩꯗꯤ ꯅꯗꯤ ꯀꯔꯤꯖꯕ ꯋꯥꯃꯔꯥ ꯍꯥ
ꯍꯧꯖꯤꯛꯀꯤ ꯉꯥꯡ ꯍꯧꯖꯤꯛꯀꯤ ꯉꯥꯅꯨ ꯃꯁꯛ ꯐꯖꯕꯗꯣ ꯍꯥꯎꯁꯨ ꯍꯥꯎꯒꯅꯦꯕ
ꯑꯣ ꯅꯪꯁꯦ ꯑꯩꯒꯤ ꯑꯩꯒꯤ ꯖꯤꯕꯗꯒꯤ ꯅꯪ ꯑꯩꯒꯨꯝꯕꯁꯦ ꯆꯥꯕ꯭ꯔꯥ ꯅꯪ
ꯆꯥꯗꯔꯤ ꯀꯃꯥꯏꯟ ꯆꯥꯗꯣꯏꯅꯣ ꯏꯇꯥꯎꯒꯕꯨ ꯏ ꯑꯩ ꯏꯇꯥꯎꯒꯤ ꯃꯣꯕꯥꯜꯗ ꯑꯣꯀꯦ ꯀꯃꯥꯏꯅ ꯆꯥꯗꯅꯣ
ꯎꯝ
ꯀ ꯀꯅ ꯆꯥꯕ ꯄꯕꯁ ꯆꯥꯕꯗꯤ ꯀꯩꯁꯨ ꯌꯥꯝ ꯄꯥꯝꯗꯦꯗ ꯑꯩꯈꯣꯏꯗꯤ
ꯑꯣ ꯅꯪ ꯃꯤ ꯑꯣꯏꯗ꯭ꯔꯦ
ꯎꯝ ꯑꯣꯏꯔꯦ ꯑꯗꯨ ꯆꯥꯕꯁꯦ ꯑꯩꯈꯣꯏꯒꯤ ꯏꯟꯖꯥꯡ ꯍꯥꯎꯕ ꯊꯣꯡꯉꯤꯈꯩ ꯆꯥꯏ ꯊꯣꯡꯗꯗꯤ ꯆꯥꯗꯦ ꯍꯥꯏꯗꯤ ꯆꯥꯕ ꯄꯥꯝꯕꯁꯦ ꯁꯥꯒꯨꯝꯕ ꯊꯣꯡꯕꯁꯦ
ꯁꯥ ꯀꯔꯝꯕ ꯁꯥꯥ ꯑꯥ ꯑꯥ
ꯍꯥꯏꯔꯛꯀꯦ ꯇꯥꯎꯕ ꯁꯥ ꯊꯣꯡꯕꯁꯦ
ꯑꯥ
ꯆꯥꯗꯦꯕ ꯑꯩꯈꯣꯏꯗꯤ ꯑꯩꯗꯤ ꯁꯥꯁꯦ ꯊꯣꯡꯕ ꯁꯥꯒꯨꯝꯕ ꯊꯣꯡꯕ ꯆꯥꯗꯦꯕ ꯊꯣꯡꯗ꯭ꯔꯤꯈꯩꯗꯤ ꯊꯣꯡꯉꯀꯥꯟꯗ ꯆꯥꯕ
ꯑꯗꯨꯁꯨ ꯃꯈꯜ ꯑꯃꯅꯦ
ꯃꯥꯅꯦ ꯑꯩ ꯊꯣꯡꯗ꯭ꯔꯗꯤ ꯁꯨꯡꯆꯥꯏ ꯆꯠꯇꯦ ꯑꯗꯨ ꯊꯣꯡꯉꯗꯤ ꯑꯗꯨꯝ ꯆꯥꯏ
ꯑꯣ ꯏꯁꯤꯡꯒꯨꯝꯕꯗꯤ ꯊꯛꯄ꯭ꯔꯅ ꯆꯤꯟ ꯊꯥꯛꯄ
ꯑꯦ ꯏ ꯑꯦ ꯏꯁꯤꯡ ꯊꯛꯄ ꯍꯩꯇꯦꯗ ꯑꯩꯈꯣꯏꯗꯤ ꯉꯥꯅꯨꯁꯨ ꯅꯠꯇꯅ ꯀꯃꯥꯏꯅ ꯏꯁꯤꯡ ꯊꯛꯇꯣꯏꯅꯣ
ꯎꯝ ꯑꯩꯈꯣꯏꯁꯨ ꯏꯁꯤꯡ ꯊꯛꯄ ꯍꯩꯇꯦꯕ ꯏꯁꯤꯡ ꯑꯣꯏꯅ ꯆꯥꯕꯅꯦꯕ ꯑꯩꯈꯣꯏꯁꯨ ꯃꯔꯛ ꯃꯔꯥꯡꯛꯇꯗꯦ
ꯑꯣ ꯐꯩꯦ ꯐꯩꯦ ꯑꯗꯨꯅ ꯏꯁꯤꯡ ꯊꯛꯄꯨꯗꯤ ꯌꯥꯝ ꯐꯕꯅꯤ ꯏꯁꯤꯡ ꯆꯥꯕꯗꯤ ꯍꯥꯏꯗꯤ ꯅꯨꯡꯁꯥꯡ ꯌꯥꯝ ꯆꯥꯕꯅꯤꯅꯀꯣ